ꯀꯔꯤ ꯇꯧꯕ꯭ꯔꯥ
ꯅꯨꯡꯉꯥꯏ ꯑꯩꯔꯣ ꯀꯔꯤꯁꯨ ꯇꯧꯗꯦꯕ ꯑꯩ ꯀꯨꯁꯨ ꯆꯠꯂꯤꯑꯦ
ꯀꯗꯥꯥꯏꯗ
ꯃꯄꯥꯟꯗ ꯑꯩꯗꯣ ꯃꯄꯥꯟ ꯊꯣꯛꯀꯦ ꯅꯪ ꯀꯔꯤ ꯇꯧꯕꯔꯣ ꯎ ꯆꯥꯛ ꯊꯣꯡꯉꯕꫭ
ꯊꯣꯡꯗ꯭ꯔꯤ ꯅꯪꯗꯤ
ꯑꯩ
ꯏꯁ ꯀꯩ ꯏꯟꯁꯥꯡꯂ
ꯃꯅꯤꯡ ꯃꯅꯤꯒꯤ ꯃꯈꯣꯟ ꯇꯥꯍꯟꯒꯅꯨ
ꯑꯩꯕꯨꯔ
ꯅꯪꯒꯤꯗꯣ ꯑꯁ ꯀꯅꯥꯅꯣ ꯑꯁ ꯌꯥꯝ ꯉꯥꯡꯉꯦꯍꯦ
ꯎꯝ ꯉꯥꯡꯉꯦꯕ
ꯑ ꯅꯪꯒꯤ ꯑꯃꯔꯨꯝꯗ ꯆꯠꯈ꯭ꯔꯣ
ꯑꯣ ꯆꯠꯈ꯭ꯔꯦ ꯃꯄꯥꯟꯗ ꯊꯣꯛꯈ꯭ꯔꯦ
ꯑꯣ
ꯅꯪꯗꯥꯗꯔꯥ
ꯑꯩ ꯃꯄꯥꯟꯗ ꯀꯔꯤ ꯏꯟꯁꯥꯡ ꯊꯣꯡꯕ꯭ꯔꯥ ꯍꫭꯏ ꯑꯣ ꯍꯥꯎꯗꯨꯕꯨ ꯃꯥꯜꯂꯦꯍꯦ ꯑꯩꯒꯤ ꯈꯔ ꯊꯤꯟꯂꯛꯑꫭ ꯑꯩꯒꯤ ꯈꯔ ꯎꯝ ꯅꯣꯢꯒꯤ ꯋꯦꯗꯔꯗꫭ ꯅꯣꯢꯒꯤ ꯅꯣꯡ ꯆꯨꯕ꯭ꯔꯣ
ꯆꯨꯗꯦꯗ ꯀꯗꯥꯏꯗꯒꯤ
ꯑꯩꯈꯣꯏꯗꯤ ꯅꯣꯡꯃ ꯌꯥꯝ ꯆꯨꯔꯦ ꯍꯣꯏ
ꯑꯣꯍꯣ ꯁꯤꯗꯗꯤ ꯆꯨꯗꯦ
ꯀꯟꯅ ꯆꯨꯨꯔꯦ ꯂꯦꯟꯁꯨ ꯇꯥꯔꯦ
ꯎ
ꯍꯍ
ꯅꯪ ꯅꯪ ꯐꯤꯁꯨꯨꯅꯤꯡꯉꯥꯏ ꯂꯩꯕ꯭ꯔꯥ
ꯐꯤꯖꯨꯅꯤꯡꯉꯥꯏ ꯂꯩꯇꯦ ꯉꯔꯥꯡ ꯂꯣꯏꯅ ꯁꯨꯈ꯭ꯔꯦ
ꯑꯩꯒꯤꯁꯨ ꯁꯨꯕꯤꯌꯣꯅ
ꯁꯨꯕꯤꯒꯦ ꯂꯥꯛꯄꯗ ꯁꯨꯕꯤꯒꯦꯀꯣ
ꯍꯥ
ꯉꯅꯝ ꯂꯥꯛꯄꯗ ꯁꯨꯕꯤꯒꯦ
ꯍꯧꯖꯤꯛ ꯂꯥꯛꯑꯣ
ꯂꯥꯛꯀꯦ ꯂꯥꯛꯀꯦ ꯉꯔꯥꯡ ꯕꫭꯜ ꯌꯦꯡꯕ꯭ꯔꯣ
ꯌꯦꯡꯗ꯭ꯔꯗꯤ
ꯑꯣ ꯅꯪꯗꯤ ꯀꯔꯝꯕ ꯁꯞꯄꯣꯔꯠ ꯇꯧꯕ꯭ꯔꯣ
ꯑꯅꯤꯃꯛ ꯁꯄꯣꯔꯠ ꯇꯧꯋꯦ ꯑꯩꯗꯤ
ꯁꯥꯥꯁ ꯌꯥꯝ ꯅꯩꯕꯒꯤ ꯋꯥꯅꯤ ꯅꯪꯒꯤꯗꯨꯗꯤ
ꯅꯩꯗ꯭ꯔꯗꯤ ꯑꯁꯤ ꯎꯝ ꯑꯁꯤꯒꯤꯗꯣ ꯑꯁꯤꯗ ꯑꯗꯨꯝ ꯍꯥꯏꯕ ꯌꯥꯕ꯭ꯔꯥ
ꯀꯔꯝꯕ ꯑꫭ ꯌꯥꯏ ꯍꯧꯖꯤꯛꯀꯤꯗꯨ ꯌꯥꯏꯌꯦ ꯑꯗꯨꯝ ꯍꯥꯏꯅꯕꯅꯤ
ꯑꯣ ꯑꯗꯨꯗꯤ ꯎꯝ ꯍꯧꯖꯤꯛ ꯀꯣꯜ ꯇꯧꯕꯁꯦ
ꯎꯝ
ꯃꯤꯅꯤꯠ ꯀꯌꯥ ꯇꯧꯒꯅꯤ ꯍꯥꯏꯕ꯭ꯔꯥ
ꯎꯝ ꯑꯗꯨ ꯍꯥꯏꯒꯅꯨ ꯍꯣꯔꯦꯟ ꯑꯩ ꯍꯥꯏꯒꯦ
ꯑꯗꯨ ꯍꯥꯏꯔꯒ
ꯑꯣ ꯑꯩꯗꯤ ꯑꯃ ꯑꯇꯣꯞꯄ ꯍꯥꯏꯕ ꯃꯥꯜꯂꯨꯔꯦ ꯕꯣꯜꯒꯤ ꯍꯥꯏꯕ ꯃꯥꯜꯂꯦ ꯕꯣꯜꯒꯤ ꯍꯥꯏꯕ ꯃꯥꯥꯜꯂꯨꯔꯦ
ꯑꯗꯨ ꯈꯪꯕ꯭ꯔꯅꯦ ꯑꯗꯨꯒꯤ ꯉꯥꯡꯗꯨꯗꯤ
ꯎꯝ ꯅꯪꯒꯤ ꯅꯆꯥꯅꯨꯄꯤ ꯊꯣꯛꯂꯛꯈ꯭ꯔꯦ
ꯀꯅꯥ ꯏꯆꯥ ꯅꯨꯨꯄꯤ
ꯅꯆꯥꯅꯨꯄꯤ ꯅꯠꯇꯦꯅ ꯅꯅꯥꯎꯅ ꯅꯨꯄꯤ ꯁꯛ ꯐꯖꯕ ꯑꯉꯥꯡ ꯑꯃ ꯂꯩ
ꯀꯗꯥꯏꯗ
ꯑꯁꯤꯗ ꯇꯨ
ꯎꯗꯦꯗ
ꯃꯄꯥꯟꯗ ꯂꯩꯕꯅꯤ ꯃꯥꯗꯤ ꯅꯣꯡ ꯃꯔꯛꯁꯤꯗ ꯀꯩꯗꯧꯕ꯭ꯔꯥ ꯈꯪꯗꯦ ꯄꯣꯠ ꯆꯩ ꯍꯨꯔꯥꯟ ꯂꯤꯕ ꯃꯥꯜꯂꯦ ꯃꯥꯁꯦ ꯎꯝ ꯃꯄꯥꯟꯗ ꯂꯩꯌꯦ ꯃꯥ ꯀꯟꯅꯥ ꯀꯔꯤꯅꯣꯝꯃ ꯍꯦꯛꯏ
ꯌꯦꯡꯕ ꯂꯥꯛꯑꯦ ꯑꯩ
ꯑꯥ ꯇꯜꯂꯤꯗ
ꯀ꯭ꯔꯤꯒꯤ ꯇꯟꯕꯔꫭ
ꯅꯪꯕꯨ ꯎꯔꯒ ꯅꯪꯕꯨ ꯎꯅꯤꯡꯉꯦ ꯕꯖꯥꯔꯗ ꯊꯦꯡꯅꯁꯦ ꯑꯥ
ꯄꯦ ꯑꯩ ꯍꯥꯎ ꯀꯥꯏ ꯊꯦꯡꯅꯁꯦ ꯊꯦꯡꯅꯁꯦ
ꯍꯧꯖꯤꯛꯔ
ꯎꯝ ꯊꯣꯛꯄ ꯌꯥꯕ꯭ꯔꯣ ꯅꯣꯏ
ꯌꯥꯏꯅꯥ
ꯌꯥꯝ ꯐꯩꯅꯦ ꯆꯦꯁ ꯅꯨꯡꯉꯥꯏꯔꯦꯅꯦ ꯅꯣꯏꯗꯤ ꯅꯪ ꯄꯨꯕꯨꯛ ꯆꯠꯄꯗꫭ ꯅꯪ ꯂꯕꯨꯛ ꯆꯠꯇꯔꯕꫭ
ꯀꯗꯥꯏꯗ
ꯂꯕꯨꯛꯇ
ꯀꯥꯏꯗ ꯍꯥꯏꯕ꯭ꯔꯣ
ꯂꯧꯕꯨꯛ ꯂꯧꯕꯨꯛ
ꯆꯠꯇꯦꯗ
ꯐꯧ ꯊꯥꯕꯒꯤ ꯆꯦꯡ ꯊꯥꯕꯒꯤ
ꯍꯧꯖꯤꯛꯀꯥꯟ ꯊꯥꯕ ꯃꯇꯝꯗꯣ ꯑꯩꯈꯣꯏ ꯑꯦꯛꯖꯥꯝ ꯂꯩꯕꯒꯤ ꯆꯠꯇꯦꯕ
ꯑꯣ ꯅꯪꯗꯤ ꯌꯥꯝ ꯅꯨꯡꯉꯥꯏ ꯑꯦꯛꯖꯝꯒꯤ ꯂꯥꯏꯔꯤꯛ ꯀꯌꯥꯝ ꯄꯥꯔꯒꯦ
ꯑꯦ ꯇꯥꯡ ꯇꯔꯥ ꯍꯦꯜꯂꯒꯅꯦ ꯇꯔꯥꯒ ꯇꯔꯥꯒ ꯃꯉꯥꯒ ꯃꯊꯛ ꯑꯃ ꯍꯦꯛꯂꯛꯀꯦ
ꯇꯥꯡ ꯇꯔꯥ ꯇꯔꯨꯛ ꯇ ꯇꯔꯨꯛ ꯇꯔꯨꯛ ꯑ ꯇꯥꯡ ꯇꯔꯥ ꯇꯔꯨꯛꯇ ꯑꫭ ꯐꯩꯅꯦ
ꯅꯣꯏꯗꯤ ꯅꯪꯗꯤ
ꯇꯥꯡ ꯇꯔꯥ ꯃꯪꯉꯥ ꯄꯨꯡ ꯀꯌꯥꯗ ꯑꯣꯏꯕ꯭ꯔꯥ ꯄꯨꯡ ꯃꯥꯄꯟꯗ ꯑꯣꯏꯕ꯭ꯔꯥ
ꯑꯩꯗꫭ ꯎꯝ ꯑꯥꯞꯇꯔꯅꯨꯟ ꯇꯥꯏꯋꯦꯕ ꯑꯩ ꯅꯨꯡꯊꯤꯟꯗ ꯇꯥꯏꯋꯦꯕ ꯄꯨꯡ ꯇꯔꯥ ꯑꯃ ꯑꯦ ꯇꯔꯥꯡꯉ ꯌꯩ ꯑꫭ ꯄꯨꯡ ꯕꯔꯣ
ꯄꯨꯡ ꯕꯔꯣ ꯑꯃ ꯑꯣ
ꯄꯨꯡ ꯑꯅꯤꯒ ꯎꯝ ꯇꯔꯥꯃꯉꯥ ꯐꯥꯎ
ꯑꯣ ꯐꯩꯅꯦ ꯅꯊꯟꯅ ꯄꯕ꯭ꯔꯣ ꯅꯣꯏꯒꯤ ꯄꯥꯔꯇꯤꯗꯤ ꯅꯣꯏꯒꯤ
ꯄꯥꯃꯤꯟꯅꯕ ꯑꯃ ꯂꯩꯌꯦ ꯂꯩꯕꯕꯨꯗꯤ
ꯑꯣ ꯐꯩꯌꯦꯅꯦ ꯑꯗꯨꯗꯤ
ꯑꯪ ꯑꯗꯨꯝ ꯐꯩꯌꯦ
ꯆꯥꯛ ꯆꯥꯗ꯭ꯔꯤꯕ꯭ꯔꯣ
ꯑꯥ
ꯆꯥꯛ ꯆꯥꯗ꯭ꯔꯤꯕ꯭ꯔꯣ
ꯆꯥꯛ ꯆꯥꯗ꯭ꯔꯤꯕ꯭ꯔꯣ ꯍꯥꯏꯕ꯭ꯔꯥ ꯆꯥꯗ꯭ꯔꯤ
ꯏꯁ ꯀꯔꯤ ꯊꯕꯛ ꯂꯣ ꯆꯥꯊꯣꯛꯈ꯭ꯔꯣꯅ
ꯃꯤꯡ ꯉꯥꯏꯔꯤ
ꯑꯣ ꯉꯥꯏꯌꯣ ꯉꯥꯏꯌꯣ
ꯐꯥꯖꯥꯅ ꯉꯥꯏꯔꯤꯌꯦ
ꯉꯥꯏꯔꯣ ꯉꯥꯏꯔꯣ ꯐꯖꯥꯅ ꯉꯥꯏꯔꯣ ꯉꯥ ꯐꯥꯔꯨꯁꯤ ꯂꯥꯛꯑꯣ ꯄꯨꯈ꯭ꯔꯤꯗ ꯄꯨꯈ꯭ꯔꯤꯗ ꯊꯔꯣꯏ ꯆꯥꯅꯤꯡꯕ꯭ꯔꯣ
ꯆꯅꯤꯡꯗꯦ
ꯆꯥꯅꯤꯡꯗꯦ
ꯍꯣꯏ ꯄꯤꯔꯛꯀꯦꯔꯥ ꯆꯥꯅꯤꯡꯉꯦ ꯍꯥꯏꯔꯗꯤ
ꯆꯥꯅꯤꯡꯉꯦ ꯍꯥꯏꯔꯗꯤ ꯂꯧꯔꯨꯁꯤ ꯇꯧꯕꯅꯤꯗ
ꯈꯦ ꯀꯥꯏꯗ
ꯑꯥ ꯄꯨꯈ꯭ꯔꯤꯗ
ꯄꯨꯈ꯭ꯔꯤ ꯑꯁ ꯇꯠꯂꯦ ꯑꯗꯨꯗ ꯆꯠꯅꯤꯡꯉꯥꯏ
ꯐꯥꯒꯤꯇꯧꯕꯅꯦ ꯅꯪ ꯆꯥꯅꯤꯡꯉꯗꯤ ꯑꯩ ꯂꯧꯕꯤ ꯍꯪꯒꯣꯏ ꯑꯅꯤ ꯍꯪꯒꯣꯏ ꯑꯅꯤꯁꯦ ꯌꯥꯝꯅ
ꯑꯩꯈꯣꯏ ꯑꯦꯟꯁꯥꯡ ꯆꯥꯅꯤꯡꯉꯥꯏ ꯂꯩꯇꯕꯒꯤ ꯂꯧꯕ ꯆꯠꯈ꯭ꯔꯣ ꯑꯗꯨꯗꯤ
ꯑꯣ
ꯅꯪ ꯆꯩ ꯆꯥꯒꯅꯤꯀꯣ ꯑꯩꯈꯣꯏꯒꯤ ꯃꯥꯏ ꯇꯥꯕ ꯃꯐꯝꯗ ꯎꯝ
ꯂꯩ ꯊꯝꯕ꯭ꯔꯣ ꯂꯩ ꯑꯃꯇꯪ ꯂꯩ ꯑꯃꯇꯪ ꯊꯝꯝꯕꯗ꯭ꯔꯣ ꯑꯦ ꯀꯣꯏꯔꯦꯍꯦ
ꯈꯤꯇꯥꯡ ꯍꯥꯏꯅ ꯆꯪꯉꯒ ꯂꯧꯊꯣꯛꯈ꯭ꯔꯣꯅ ꯑꯗꯨꯗꯤ
ꯂꯧꯊꯣꯛꯀꯦ ꯂꯧꯊꯣꯛꯀꯦ ꯂꯧꯊꯣꯛꯀꯦ ꯍꯧꯖꯤ ꯂ ꯊꯣꯡꯅꯤ ꯍ ꯍꯧꯖꯤ ꯂ ꯊꯅꯤ ꯍ ꯍꯅꯅꯤ ꯀꯣꯟꯅ ꯆꯥꯉꯒꯅꯤ
ꯁꯤ
ꯑꯩ ꯑꯩ ꯀꯩꯅꯣ ꯍꯪꯒꯣꯏꯗꯣ ꯑꯣꯠꯄꯤꯔꯤ
ꯃꯤ ꯃꯈꯣꯟ ꯇꯥꯕ꯭ꯔꯥ
ꯇꯥꯌꯦ ꯑꯃ ꯇ ꯇꯨ ꯇꯥꯌꯦꯦ
ꯃꯥ ꯃꯣꯏꯗꯤꯀꯣ ꯆꯍꯤꯆꯥꯥꯅꯦ ꯑꯗꯨꯅꯤ
ꯃꯤꯒꯤ ꯊꯕꯛ ꯇꯧꯕꯗ ꯌꯦꯠꯄ ꯃꯤ
ꯍꯣꯏ ꯑꯗꯨꯅꯦꯕ ꯈꯪꯗ꯭ꯔꯦ ꯈꯪꯗ꯭ꯔꯦ ꯅꯣꯏ ꯑꯦꯛꯖꯥꯝꯗꯣ ꯀꯔꯤ ꯀꯔꯤ ꯍꯪꯒꯅꯤ ꯍꯥꯏꯕ꯭ꯔꯥ
ꯍꯥ
ꯀ꯭ꯔꯤ ꯀꯔꯤ ꯍꯪꯒꯅꯤ ꯍꯥꯏꯕ꯭ꯔꯥ ꯑꯦꯛꯖꯥꯝ
ꯑꯦꯛꯖꯝꯂꯣ
ꯍꯣꯏ
ꯑꯁ ꯌꯥꯝꯈ꯭ꯔꯦꯗ ꯍꯪꯕꯒꯤ ꯄꯣꯠꯁꯦ ꯌꯥꯝ ꯌꯥꯝꯈ꯭ꯔꯦ ꯁꯔꯤꯛꯅꯦ ꯌꯥꯝ ꯄꯥꯗ꯭ꯔꯗꯤ ꯌꯥꯔꯔꯣ
ꯗꯤ ꯄꯥꯕꯗꯤ ꯍꯧꯈ꯭ꯔꯕ꯭ꯔꯣ
ꯎꯝ ꯈꯔ ꯈꯔ ꯑꯁ ꯀꯔꯥꯏꯗꯒꯤ ꯏꯒ ꯄꯃ ꯍꯕ ꯊꯦꯡꯀꯤ ꯊ ꯃꯗ
ꯃꯥꯂꯦꯅ
ꯄꯁꯄꯤ ꯍꯥꯏ ꯑꯣ ꯆꯂ ꯅꯪꯗꯤ ꯉꯁꯤ ꯀꯣꯏꯕ ꯆꯠꯂꯣꯏꯗ꯭ꯔꯣ
ꯉꯁꯤꯔꯥ
ꯆꯠꯁꯦ ꯍꯨꯔꯟꯗ ꯆꯂꯨꯁꯤꯦ
ꯄꯩꯁꯥ ꯑꯂꯇ ꯑ ꯉꯔꯥꯡꯗꯣ ꯀꯩꯅꯣ ꯎꯝ ꯀꯩꯅꯣ ꯍꯥꯏꯕꯗꯣ ꯍꯧꯖꯤꯛꯀꯤ ꯃꯇꯝꯗꯣ ꯀꯔꯤ ꯍꯥꯏꯕ꯭ꯔꯥ ꯀꯥꯎꯈ꯭ꯔꯦꯅꯦ
ꯍꯧꯖꯤꯛꯂꯣ ꯑꯌꯨꯛ
ꯎꯝ ꯑꯧ ꯑꯌꯨꯛꯇ ꯆꯠꯁꯦ ꯍꯥꯏꯔꯒ ꯀꯥ꯭ꯔꯦ
ꯑꯗꯨ ꯆꯠꯈ꯭ꯔꯁꯦ ꯆꯥꯛ ꯆꯥꯕ ꯂꯣꯏꯔꯒ ꯑ ꯑꯗꯨꯗꯤ ꯍꯣꯔꯦꯟ ꯅꯨꯃꯤꯗꯥ ꯆꯂꯁꯤ
ꯍꯣꯏ ꯁꯤꯔꯤꯗ
ꯃꯣꯏꯁꯨꯗꯤ ꯌꯥꯝ ꯂꯉꯦ ꯀꯣ
ꯑꯗꯨꯅꯦ ꯅ ꯁꯤꯔ ꯑꯩꯒꯦ ꯈꯨꯠꯇꯣ
ꯀꯩ ꯇꯧꯕ꯭ꯔꯣ ꯅꯪꯒꯤ ꯈꯨꯠꯇꯣ ꯁꯣꯛꯄ꯭ꯔꯣ
ꯑꯁ ꯑꯩꯗꯣ ꯁꯤꯗ ꯑꯃꯨꯛ ꯁꯦꯡꯕꯅꯦꯕ ꯌꯥꯝ ꯇꯜꯂꯦꯗ ꯑꯁꯤꯒꯤꯁꯦ ꯎꯝ ꯄꯨꯡꯗꯣꯃꯤꯠꯁꯨ ꯑꯗꯨꯝ ꯌꯥꯕ꯭ꯔꯥ
ꯄꯨꯡꯗꯣ ꯃꯁꯥꯅ ꯇꯥꯈ꯭ꯔꯗꯤ ꯂꯣꯏꯈ꯭ꯔꯅꯤ ꯑꯩꯈꯣꯏꯅꯤ ꯑꯗꯨꯝ ꯁꯥꯟꯅꯔꯝꯕꯁꯦ ꯑꯗꯨꯝ ꯂꯣꯏꯈ꯭ꯔꯅꯤ ꯃꯁꯥꯅ ꯑꯗꯨꯝ ꯇꯤꯛ
ꯑꯣ ꯑꯣ ꯐꯔꯦꯅꯦ ꯑꯗꯨꯗꯤ ꯑꯗꯨ ꯂꯣꯏꯗ꯭ꯔꯤꯐꯥꯎ ꯑꯗꯨꯝ ꯇꯧꯕꯅꯦꯕ
ꯎꯝ ꯎꯝ ꯇꯔꯥ ꯃꯤ ꯇꯔꯥ ꯇꯔꯥꯃꯉꯥ ꯑꯗꯨꯃꯨꯛ ꯃꯉꯥꯏꯔꯦ ꯇꯔꯥꯅꯤꯊꯣꯏ
ꯑꯥ
ꯑꯗꯨꯃꯥꯏꯅ ꯈꯤꯇꯪꯅꯤ ꯌꯥꯝꯅ ꯌꯥꯝꯗꯕꯅꯤ
ꯑꯣ ꯑꯁꯤ ꯎꯝ ꯑꯁꯤ ꯂꯣꯏꯔꯒ ꯑꯩ ꯃꯤ ꯑꯇꯩꯕꯨꯁꯨ ꯑꯗꯨꯝ ꯇꯧꯕ ꯇꯧꯕ ꯌꯥꯕ꯭ꯔꯥꯗꯔ
ꯌꯥꯏ ꯌꯥꯏ ꯅꯪ ꯑꯄꯥꯝꯕ ꯃꯤ ꯇꯑꯣꯅ ꯑꯩꯉꯣꯟꯗ ꯇꯧꯔꯛꯀꯦ ꯍꯥꯏꯕ꯭ꯔꯣ ꯑꯩ ꯇꯧ ꯑꯩ ꯑꯩꯉꯣꯟꯅ ꯇꯧꯔꯀꯦ ꯍꯥꯏꯕ꯭ꯔꯣ ꯑꯃꯨꯛ
ꯑꯣ ꯑꯩ ꯑꯩꯅ ꯅꯪꯕꯨ ꯑꯃꯨꯛ ꯇꯧꯕ ꯌꯥꯕ꯭ꯔꯣ
ꯌꯥꯅꯤ ꯅꯪ ꯏꯗꯋꯥꯏ ꯍꯣꯔꯦꯟ ꯂꯥꯛꯑꯒ ꯌꯦꯡꯕꯤꯒꯦ
ꯑꯣꯖꯥꯅꯤ ꯍꯦ
ꯅꯤ ꯅ ꯍꯥꯏꯗꯤ ꯆꯥꯅꯤ ꯅꯣꯏ ꯃꯈꯩꯒꯤ ꯑꯣꯖꯥꯅꯦ ꯑꯩꯈꯣꯏꯒꯤ ꯖꯪꯒꯜꯗ ꯆꯠꯅꯤꯡꯕ꯭ꯔꯣ ꯅꯥꯄꯤ ꯂꯩꯕ ꯖꯒꯥꯗ ꯆꯠꯅꯤꯡꯕ꯭ꯔꯣ ꯆꯠꯅꯤꯡꯕ꯭ꯔꯣ
ꯍꯣꯔꯦꯟꯗ ꯀꯩꯅꯣ ꯑꯃꯣꯠꯄꯁꯤꯡꯗꯣ ꯊꯥꯒꯅꯤꯀꯣ
ꯎꯝ
ꯀꯥꯎꯒꯅꯤ ꯑꯣ ꯎꯝ ꯅꯤꯡꯁꯤꯡꯍꯜꯂꯣ
ꯀꯔꯝꯕꯅꯣ ꯀꯔꯤꯅꯣ ꯅꯤꯡꯁꯤꯡꯟꯕ ꯃꯥꯟꯕ ꯑꯣ
ꯃꯄꯥꯟꯗ ꯑꯍꯥꯡꯕ ꯎꯝ ꯀꯔꯤ ꯍꯥꯏ ꯃꯣꯏꯠꯄ ꯊꯝꯕꯒꯤ ꯎꯝ ꯃꯆꯨꯗꯧꯈ꯭ꯔꯤ ꯃꯆꯨꯔ ꯑꯦ ꯑꯉꯥꯡꯕ ꯀꯣ
ꯑꯣ
ꯑꯉꯥꯡꯕꯗ ꯊꯝꯕꯁꯤꯡꯗꯣ ꯃꯩ ꯊꯥꯒꯅꯦꯕ
ꯑꯣ ꯑꯣ ꯑꯣ ꯑꯉꯥꯡ ꯃꯗ ꯊꯝꯕꯗꯣ ꯑꯃꯣꯠꯄꯗꯣ ꯑꯣ ꯍꯣꯏ ꯍꯣꯏ ꯊꯥꯥꯁꯦ ꯊꯥꯥꯁꯦ ꯅꯠꯊꯠ ꯅꯠꯥꯗꯔ꯭ꯔ ꯑꯩꯈꯒ ꯊꯝꯃꯤꯟꯅꯁꯤ ꯄꯨꯂꯞꯅ
ꯊꯒꯅꯤꯅ
ꯑꯩ ꯂꯥꯛꯀꯦ ꯅꯪꯒꯤ ꯅꯅꯥꯎ ꯅꯨꯄꯤꯁꯨ ꯄꯨꯔꯛꯑꯣ
ꯀꯅꯥꯔꯣ ꯑꯩꯒꯤ ꯏꯅꯥꯎꯅꯨꯄꯤ
ꯅꯪ ꯅ ꯅꯎ ꯅꯨꯄꯤ ꯁꯥꯏ ꯀꯛꯄꯗꯣ ꯥꯏ ꯏꯟꯖꯒꯔꯥꯟꯕꯕꯂ ꯑꯝꯕꯗꯨ
ꯍ
ꯅꯅꯥꯎ ꯅꯨꯄꯤ ꯏꯟꯖꯥꯎ ꯃꯥꯟꯕ ꯃꯦꯂꯕꯗꯨ ꯑ ꯑꯗꯨ ꯄꯨꯔꯛꯑꯣ ꯃꯖꯅ ꯐꯨꯈꯤ
ꯎ ꯑꯣ ꯇꯜꯂꯦꯗ ꯑꯁꯤꯗꯁꯨ ꯀꯟꯅ ꯇꯧꯔꯤ ꯑꯩꯈꯣꯏꯒꯤ ꯔꯨꯝꯗ ꯑꯩꯈꯣꯏꯒꯤ ꯐꯃꯨꯡꯒꯤ ꯃꯅꯥꯛꯇ ꯂꯩꯕ ꯅꯨꯄꯤꯗꯣ
ꯑꯣ
ꯑꯗꯨꯁꯨ ꯐꯖꯅ ꯇꯧꯋꯦ ꯑꯦ ꯑꯁꯤ ꯐꯃꯨꯡ ꯊꯝꯕꯒꯤ ꯑꯣ ꯀꯥ ꯍꯥꯏꯕꯅꯦ ꯑ ꯍꯧꯖꯤꯛ ꯍꯧꯖꯤꯛ ꯈꯛꯇ ꯅꯤꯡꯁꯤꯡꯉꯤ
ꯇ
ꯑꯗꯨꯒꯤ ꯀꯥꯗ ꯂꯩꯕꯗꯣ ꯐꯖꯅ ꯇꯧꯔꯤ ꯍꯧꯖꯤꯛ
ꯎꯝ ꯑꯣ ꯃꯥꯁꯨ ꯍꯧꯈ꯭ꯔꯕ꯭ꯔꯥ
ꯈꯪꯗꯦ ꯍꯧꯕ꯭ꯔꯥ ꯍꯧꯗꯕ꯭ꯔꯥ
ꯎꯝ ꯎꯝ ꯑꯐꯛ
ꯇꯔꯥꯅꯤꯊꯣꯏ ꯇꯥꯔꯗꯤ ꯑꯗꯨꯝ ꯃꯨꯠꯈ꯭ꯔꯅꯤ ꯍꯥꯏꯕꯅꯤ
ꯎꯝ ꯃꯁꯥꯅ ꯑꯗ ꯂꯩꯕꯅꯤ ꯇꯔꯥꯅꯤꯊꯣꯏ ꯅꯠꯇ꯭ꯔꯒ ꯀꯨꯟꯗꯣ
ꯑꯍ
ꯑꯗꯨꯒꯤ ꯃꯅꯨꯡꯗ ꯃꯨꯠꯀꯅꯤ ꯌꯥꯝꯅ ꯌꯥꯝꯃꯣꯏ
ꯑꯣꯁ ꯌꯥꯝ ꯁꯥꯡꯉꯦꯗ ꯑꯗꯨꯗꯤ ꯑꯩꯗꯤ ꯊꯝꯅꯤꯡꯈ꯭ꯔꯦ
ꯅꯝꯃꯥꯏ ꯇꯧꯔꯒꯅꯤ
ꯇꯂꯦꯗꯀꯣ
ꯀꯤꯟ ꯈꯪꯕ꯭ꯔꯥ ꯀꯤꯟ ꯆꯥꯅꯤꯡꯕ꯭ꯔꯥ
ꯆꯠꯅꯤꯡꯉꯦ ꯑꯗꯨꯀꯨꯝꯕꯗꯣ
ꯑꯥ ꯑꯗꯨꯗꯤ ꯇꯨꯃꯤꯟꯅ ꯄꯥꯏꯌꯣ ꯑꯩꯗꯤ ꯆꯥꯅꯤꯡꯗꯦ
ꯑꯦ ꯋꯥꯔꯦꯗ ꯍꯣꯔꯦꯟ ꯍꯣꯔꯦꯟ ꯀꯩꯅꯣ ꯏꯁꯩ ꯁꯛꯄ ꯌꯦꯡꯕ ꯆꯠꯁꯤꯔ
ꯀꯗꯥꯏꯗꯅꯣ ꯖꯠꯁꯤ
ꯑꯁꯤ ꯑꯩꯈꯣꯏꯒꯤ ꯃꯄꯥꯟꯗ
ꯌꯥꯏꯅ